ꯍꯜꯂꯣ
ꯍꯜꯂꯣ
ꯎꯝ
ꯇꯥꯕꯔꯣ
ꯎꯝ
ꯀꯩꯗꯧꯔꯤꯅꯣ
ꯀꯩꯝ ꯇꯧꯗꯤꯌꯦ ꯐꯥꯃꯨꯡꯗ ꯂꯩꯌꯦ
ꯆꯥꯛꯇꯤ ꯆꯥꯔꯕ
ꯎꯝꯍꯨꯝ
ꯆꯥꯛ ꯆꯥꯗ꯭ꯔꯤꯌꯦ
ꯎꯝ
ꯀꯩꯒꯤ ꯊꯦꯡꯉꯤꯅꯦ
ꯍꯧꯖꯤꯛ ꯉꯥꯍꯥꯛ ꯂꯩꯔ ꯆꯥꯔꯅꯤ
ꯑꯦꯁ ꯆꯥꯗꯕꯅꯤꯅꯦ ꯀꯩ ꯑꯦꯟꯁꯥꯡ ꯊꯣꯡꯕꯅꯣ
ꯈꯪꯗꯦ
ꯑꯍꯥꯎꯕꯗꯤ ꯊꯣꯡꯉꯝꯅꯤꯗ
ꯏꯔꯨꯖꯥ ꯅꯪ ꯐꯣꯟ ꯇꯧꯕ ꯂꯣꯏꯔꯒ ꯏꯔꯨꯖꯕ ꯂꯣꯏꯔꯒ ꯐꯖꯅ ꯆꯥꯔꯨꯔꯅꯤ ꯑꯥ
ꯑꯁ
ꯏꯔꯨꯖꯕ ꯂꯣꯏꯔꯕ
ꯏꯔꯨꯖꯗ꯭ꯔꯤ ꯅꯪ ꯐꯣꯟ ꯇꯧꯕ ꯂꯣꯏꯔ ꯔꯨꯖꯔꯨꯔꯥ
ꯑꯍ ꯑꯁ ꯑꯩꯁꯨ ꯂꯨꯖꯔꯅꯤ ꯑꯗꯨ ꯉꯥꯜꯂꯤꯗ ꯉꯁꯤꯗꯤ
ꯅꯠꯇ꯭ꯔꯣ
ꯎꯝ
ꯍꯦ ꯕꯣꯜ ꯌꯦꯡꯗ꯭ꯔꯦꯀꯣ
ꯎꯝ
ꯕꯣꯖ
ꯌꯦꯡꯉꯥ ꯀꯩ ꯀꯥꯅꯥꯗꯣꯏꯟ
ꯃꯣꯏ ꯐꯖꯁꯨ ꯐꯖꯗꯦ
ꯋꯥ ꯉꯥꯡꯕ ꯐꯥꯎ ꯋꯥ ꯉꯥ ꯋꯥ ꯉꯥꯡꯕ ꯐꯥꯎ ꯇꯟꯅꯥ ꯇꯟꯅꯥ ꯉꯡꯉꯤꯅꯦ
ꯁꯨꯃꯥꯏ ꯇꯧꯕꯤ ꯌꯥꯗꯤꯅꯦ ꯑꯦꯅꯔꯖꯤꯠ ꯈꯔ ꯑꯣꯏꯔꯒ ꯉꯥꯡꯉꯤ ꯁꯦꯝꯃꯨꯛ ꯆꯥꯎ ꯄꯥꯡꯀꯟ ꯍꯥꯟꯅ ꯂꯧꯔꯣ
ꯎꯝ
ꯑꯗꯒꯤ ꯄꯨꯔꯥ ꯋꯥ ꯉꯥꯡ ꯀꯟꯅꯤꯡꯉꯩ
ꯎꯝ
ꯉꯔꯥꯡ ꯄꯨꯡ ꯀꯌꯥ ꯇꯨꯝꯕ
ꯉꯔꯥꯡ ꯄꯨꯡ ꯇꯔꯥꯃꯊꯣꯏ ꯗ
ꯎꯝ ꯈꯤꯝ ꯅꯥꯕ ꯉꯝꯗꯕ ꯑꯗꯨꯕꯨꯗꯤ ꯇꯧꯗ꯭ꯔꯕꯣ
ꯇꯧꯕꯗꯤ ꯇꯧꯗ꯭ꯔꯦ ꯑꯃ ꯑꯗꯣ ꯈꯤꯇꯪꯗꯤ ꯇꯧꯔꯤ
ꯑꯁ ꯅꯨꯡꯉꯥꯏꯇ꯭ꯔꯦꯅ‌ꯦ ꯑꯗ ꯈꯔ ꯈꯔ ꯑꯗꯨꯝ ꯐꯔꯤꯁꯤꯗꯤ ꯐꯔꯦꯅꯦ ꯅꯨꯃꯤꯠꯇ
ꯎꯝ
ꯍꯣꯏ ꯅꯣꯏꯗꯤ ꯏꯃꯨꯡꯗ ꯃꯤ ꯀꯅꯥ ꯀꯅꯥ ꯂꯩꯔꯤꯌꯦ
ꯂꯣꯏꯅ ꯂꯩꯌꯦ
ꯎꯝ ꯊꯕꯛ ꯇꯣꯉꯥꯟ ꯇꯣꯉꯥꯟꯅ ꯁꯨꯕꯒꯤꯔꯣ
ꯊꯕꯛ ꯁꯦ ꯉꯁꯤꯗꯤ ꯁꯟꯗꯦꯅꯤꯅ
ꯎꯝ ꯅꯣꯏ ꯑꯣ ꯁꯟꯗꯦꯅꯤꯅ ꯄꯣꯊꯥꯕ ꯑꯣꯏꯔꯝꯕ
ꯎꯝ
ꯎꯝ
ꯁꯟꯗ‌ꯦꯅꯤꯅ ꯄꯠꯊꯔꯦ
ꯄꯣꯊꯥꯕꯅꯗꯤ ꯐꯥꯔꯦ
ꯎꯝ
ꯅꯨꯃꯤꯠ ꯑꯇꯣꯞꯄꯗ ꯊꯕꯛ
ꯍꯤꯡꯉꯤꯕꯅꯤꯅ ꯊꯕꯛ ꯇꯧꯗꯗꯤ ꯌꯥꯗꯦꯗꯅꯤ
ꯊꯕꯛ ꯀꯟꯅ ꯁꯨꯔꯕꯅꯤꯅꯀꯣ
ꯎꯝ
ꯍꯤꯡꯕꯅꯤꯅ ꯄꯩꯁꯥ ꯂꯥꯛꯑꯗ꯭ꯔꯗꯤ ꯄꯩꯁꯥ ꯇꯥꯗ꯭ꯔꯗꯤ ꯎꯄꯥꯏ ꯂꯩꯇ꯭ꯔꯦ ꯍꯥꯏ
ꯂꯩꯇꯥꯔꯦ
ꯅꯪꯗꯤ ꯉꯁꯤ ꯑꯗꯨꯝ ꯂꯩꯈꯔꯥ ꯌꯨꯝꯗ
ꯎꯝ ꯑꯩꯒꯤ ꯔꯨꯇꯤꯟꯖ‌ꯦ ꯁꯨꯔꯣꯏ ꯑꯝꯇ ꯑꯣ ꯁꯨꯕ ꯍꯥꯏꯁꯦ ꯇꯣꯛꯑꯦ ꯁꯨ ꯊꯕꯛ ꯁꯨꯕ ꯍꯥꯏꯖꯦ ꯐꯤꯔꯣꯜ ꯈꯔ ꯁꯨꯒꯅꯤ ꯍꯣꯔꯦꯟ ꯅꯨꯡꯊꯤꯟꯗ
ꯍꯣꯏ ꯍꯣꯏ ꯂꯨꯖꯕ ꯍꯦꯛ ꯂꯣꯏ ꯁꯨꯕ ꯌꯥꯗꯦ
ꯂꯨꯖꯕ ꯂꯣꯏꯔꯒ ꯆꯥꯛ ꯆꯥꯔꯨꯔꯅꯤ ꯑꯗꯨꯒ ꯆꯥꯛꯆꯥꯥꯕ ꯂꯣꯏꯔꯒ ꯉꯥꯍꯥꯛ ꯂꯩꯔꯅꯤ ꯐꯣꯟ ꯑꯃꯨꯛ ꯇꯧꯔꯅꯤ ꯆꯥꯛꯆꯥꯔ ꯂꯣꯏꯔꯕ ꯃꯇꯨꯡꯗ ꯑꯗꯨꯒ ꯅꯨꯡꯊꯤꯟ ꯇꯥꯔꯦ ꯅꯨꯡꯁꯥ ꯂꯩꯇ꯭ꯔꯦ ꯍꯥꯏꯕ ꯃꯇꯝꯗ ꯐꯤ ꯁꯨꯕ ꯍꯧꯔꯅꯤ ꯑꯗꯨꯒ
ꯑꯗꯨ ꯃꯇꯝꯗ
ꯐꯤ ꯐꯧꯔꯨꯔꯅꯤ
ꯀꯥꯡꯗ꯭ꯔꯗꯤ ꯀꯃꯥꯏꯅ ꯇꯧꯗꯣꯏꯅꯣ ꯅꯝꯊꯤꯑꯅꯤ
ꯀꯪꯉꯅꯤ ꯗ꯭ꯔꯥꯏ ꯇꯧꯗꯣꯏꯕꯨ
ꯑꯩꯈꯣꯏꯗꯗꯤ ꯑꯁ ꯐꯤ ꯁꯨꯔꯁꯨ ꯀꯪꯕ ꯉꯝꯗ꯭ꯔꯦꯅꯤ ꯂꯩꯆꯤꯜ ꯉꯥꯠ
ꯅꯨꯡꯁꯤꯠ ꯀꯌꯥꯝ ꯁꯤꯠꯂꯤꯁꯤꯕꯣ
ꯎꯝ ꯑꯩꯈꯣꯏꯗꯤ ꯅꯣꯡꯖꯤꯅ ꯁꯥꯟꯅꯔꯒꯥ ꯂꯩꯕ
ꯇꯤ ꯃꯤꯅꯠꯁ ꯐꯧꯔꯗꯤ ꯌꯥꯔꯦ ꯊꯥꯔꯇꯤ ꯃꯤꯅꯠꯁ ꯃꯇꯨꯡꯗ ꯑꯃꯨꯛ ꯂꯧꯁꯜꯂꯅꯤ
ꯊꯨꯏꯅꯦ ꯀꯪꯕ ꯑꯗꯣ ꯅꯣꯏꯒꯤꯗꯤ ꯁꯥꯁꯨ ꯁꯥꯕꯅꯤꯅ ꯀꯣ
ꯎꯝ
ꯀꯪꯍꯟꯅꯤꯡꯉꯩꯗꯤ ꯐꯔꯅꯤ
ꯑꯗꯨꯒ ꯐꯤ ꯁꯨꯕ ꯂꯣꯏꯔ ꯃꯇꯨꯡꯗ ꯐꯧꯔꯨꯔꯅꯤ ꯐꯧꯂꯝꯃꯅꯤ ꯀꯤꯂꯤꯞꯅ ꯂꯣꯏ ꯆꯠꯂꯝꯃꯅꯤ ꯑꯗꯨꯗꯨꯒ ꯑꯃꯨꯛ ꯉꯥꯍꯥꯛ ꯑꯃꯨꯛ ꯂꯩꯔꯅꯤ ꯐꯃꯨꯡ ꯀꯩꯀꯥꯃꯨꯛ ꯁꯦꯡꯗꯣꯛꯑꯅꯤ ꯇꯨꯝꯅꯕ ꯁꯦꯡꯗꯣꯛꯄꯤꯔꯝꯃꯅꯤ
ꯑꯗꯨꯗꯨꯒ ꯆꯥꯛ ꯊꯣꯡꯕ ꯂꯣꯏꯔꯗꯤ ꯑꯃꯨꯛ ꯆꯥꯔꯨꯔꯅꯤ ꯑꯗꯨ ꯒꯂꯥꯛꯑꯅꯤ ꯍꯤꯗꯥꯛ ꯆꯥꯔꯅꯤ ꯑꯗꯨꯗꯨꯒ ꯑꯃꯨꯛ ꯇꯨꯝꯃꯝꯗꯥꯏꯗ ꯐꯣꯟ ꯑꯃꯨꯛ ꯃꯦꯜꯂꯅꯤ
ꯎꯝ ꯐꯥꯏꯅꯦ ꯑꯗꯨꯗꯤ ꯅꯪꯁꯤꯗꯤ ꯏ ꯍꯤꯗꯥꯛ ꯆꯥꯔꯗꯤ ꯆꯥꯛꯁꯨ ꯐꯖꯅ ꯃꯇꯝ ꯆꯥꯅ ꯆꯥꯗꯧꯕꯅꯤꯅꯦ
ꯅꯠꯇꯦ ꯑꯌꯨꯛꯀꯤꯗꯤ ꯆꯥꯔꯦ
ꯎꯝ
ꯍꯥꯏꯗꯤ ꯑꯌꯨꯛꯀꯤ ꯆꯥꯛ ꯆꯥꯛꯄꯨꯗꯤ ꯆꯥꯗꯦꯕꯀꯣ
ꯑꯥ ꯑꯗꯨ ꯀꯩꯑꯣꯏꯅ ꯆꯥꯕ
ꯕ꯭ꯔꯦꯛꯐꯥꯁꯅꯤ ꯀꯩꯅꯣ ꯌꯦꯔꯨꯝ ꯖꯥꯔꯦ ꯕ꯭ꯔꯦꯗ ꯆꯥꯔꯦ ꯍꯣꯔꯂꯤꯛꯁ ꯑꯃ ꯊꯛꯆꯜꯂꯦ ꯑꯗꯨꯒ ꯍꯤꯗꯥꯛ ꯆꯥꯔꯦ ꯏꯁꯤꯡꯖꯨ ꯊꯛ ꯑꯦ ꯆꯥꯛ ꯆꯥꯅꯕ ꯑꯃꯨꯛ ꯉꯥꯏꯔꯦ
ꯅꯨꯡꯉꯥꯏꯅꯦ ꯅꯣꯏ ꯏꯃꯨꯡꯁꯦ ꯅꯨꯡꯉꯥꯏꯅꯕ ꯇꯧꯕ ꯍꯩꯅꯦ
ꯅꯪꯁꯨ ꯑꯩꯒ ꯂꯩꯔꯗꯤ ꯅꯨꯡꯉꯥꯏꯗꯣꯏꯅꯦ
ꯃꯥꯟꯅꯤꯅꯦ ꯑꯗꯨꯒꯤ ꯉꯥꯏꯔꯒ ꯂꯩꯕꯅꯤ
ꯂꯩꯒꯗꯧꯕꯅꯤ
ꯍꯧꯖꯤꯛꯁꯦ ꯑꯩꯒꯤ ꯋꯥ ꯈꯨꯉꯥꯡꯗꯣ
ꯎꯝ
ꯈꯔ ꯇꯣꯡꯉꯥꯟꯕ꯭ꯔꯣ
ꯑꯁ ꯄꯨꯔꯥ ꯇꯣꯉꯥꯟꯈ꯭ꯔꯦ ꯑꯅꯥꯕꯒꯨꯝ ꯀꯩꯅꯣ ꯅꯪꯒꯤꯁꯤ ꯉꯝꯗꯕꯒꯨꯝ ꯋꯥꯠꯄ ꯑꯃ ꯂꯩꯔꯤꯅꯦ
ꯍꯥꯏꯕꯤꯒꯦ ꯅꯣꯛꯀꯅꯨꯀꯣ ꯑꯩꯁꯨ ꯑꯩꯁꯨ ꯅꯣꯛꯄ ꯌꯥꯗꯦꯕ ꯍꯧꯖꯤꯛꯁꯦ
ꯀꯩꯒꯤꯅꯣꯅꯦ ꯎꯝ
ꯆꯟꯗꯣꯟ ꯇꯩꯔꯤꯕ
ꯎꯝ
ꯆꯟꯗꯣꯟ ꯇꯩꯔꯗꯤ ꯒ꯭ꯂꯣ ꯀꯥꯏꯌꯦ ꯑꯗꯨꯒꯤ ꯑꯩꯒꯤ ꯃꯥꯏꯗꯣ ꯈꯔ ꯑꯣꯏꯂꯤ ꯑꯣꯏꯌꯦꯕꯀꯣ
ꯑꯥ ꯍꯣ
ꯑꯗꯨꯒꯤ ꯆꯟꯗꯣꯟ ꯇꯩꯔꯤꯕ ꯑꯗꯨꯒꯤ ꯀꯪꯉꯕꯅꯤꯅ ꯍꯥꯏꯗꯤ ꯑꯥ ꯀꯥꯊꯣꯛꯄꯗꯣ
ꯑꯝ
ꯋꯥꯔꯦ ꯑꯗꯨꯅ ꯆꯟꯗꯣꯟꯗꯨ ꯃꯌꯥꯝ ꯊꯥꯖꯜꯂꯦꯕ ꯑꯩ ꯑꯗꯨ ꯃꯌꯥꯝ
ꯍꯁ
ꯑꯗꯨꯗꯨꯒꯤ
ꯌꯥꯔꯦꯍꯦ ꯅꯨꯄꯤꯁꯤꯡꯁꯦ ꯀꯦꯔꯨꯅꯨꯗ ꯀꯦꯗ꯭ꯔꯁꯨ ꯅꯨꯄꯥ ꯂꯥꯛꯅꯤꯗ
ꯏꯁ ꯀꯅꯥꯅ ꯍꯥꯏꯔꯤꯕ ꯂꯨꯄꯥ ꯂꯥꯛꯄ ꯂꯥꯛꯇꯕꯗꯨꯗꯤ ꯅꯠꯇꯦꯕꯀꯣ ꯑꯗꯨꯝ ꯀꯦꯌꯔ ꯂꯧꯖꯕ ꯍꯥꯏꯇꯥꯔꯦ
ꯑꯣ ꯇꯥꯕ꯭ꯔꯣ
ꯎꯝ
ꯐꯖ ꯃꯥꯜꯂꯁꯨ ꯋꯥꯕꯅꯦ ꯃꯤꯗꯤ
ꯑꯩꯗꯤ ꯋꯥꯗꯦ ꯐꯖꯁꯨ ꯐꯖꯗꯦ ꯑꯩꯗꯤ ꯆꯞ ꯆꯥꯔꯦ ꯐꯖꯗꯦ
ꯍꯣꯢ ꯆꯞ ꯆꯥꯔꯦ ꯆꯥꯟꯗꯣꯟ ꯍꯥꯞꯄ ꯅꯪ
ꯎꯝ ꯆꯟꯗꯣꯟ ꯇꯩꯕ ꯑꯗꯨꯒꯤꯅꯦ ꯋꯥ ꯉꯥꯡꯕ ꯇꯣꯉꯥꯜꯂꯤꯗꯣ
ꯐꯖꯔꯅꯤꯅꯦ ꯑꯗꯨꯗꯤ
ꯎꯝ ꯍꯝ
ꯍꯌꯦꯡꯒꯤ ꯀꯩ ꯄ꯭ꯂꯥꯟ ꯂꯩꯕ ꯅꯪ
ꯍꯌꯦꯡ ꯆꯠꯊꯣꯛꯇꯧ ꯃꯥꯜꯂꯦ
ꯎꯝ ꯍꯌꯦꯡꯁꯤ
ꯑꯣꯐꯤꯁ ꯆꯠꯂꯨꯒꯦ ꯑꯣꯐꯤꯁ
ꯑꯣꯐꯤꯁ
ꯎꯝ
ꯐꯩꯅꯦ ꯅꯪꯒꯤ ꯄꯨꯟꯁꯤꯁꯤꯗꯤ ꯌꯥꯝꯅ ꯅꯨꯡꯉꯥꯏꯅꯦ
ꯅꯪꯗꯤ ꯍꯌꯦꯡ ꯀꯥꯏ ꯆꯠꯂꯨꯗꯣꯏꯕ
ꯍꯌꯦꯡꯁꯦ ꯃꯟꯗꯦꯀꯣ
ꯎꯝ
ꯈꯪꯗ꯭ꯔꯤꯗ ꯅꯨꯃꯤꯠ ꯅꯨꯃꯤꯠꯀꯤ ꯊꯕꯛ ꯊꯣꯛꯂꯅꯤ ꯃꯇꯝ ꯃꯇꯝꯗ ꯂꯩꯕ ꯑꯩꯈꯣꯏꯒꯤꯗꯤ꯫ ꯑꯥꯍꯩꯕ ꯉꯝꯗꯕꯀꯣ꯫ ꯎꯝ--꯫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
ꯑꯗꯨ ꯅꯣꯏ ꯐꯥꯔꯝ ꯇꯧꯗ꯭ꯔꯦ꯫
ꯎꯝ--꯫
ꯐꯥꯔꯝ ꯇꯧꯔꯗꯤ ꯕꯤꯖꯤꯅꯦꯁ ꯄꯥꯔꯠꯅꯔ ꯁꯦꯝꯁꯤꯔꯣ꯫
ꯐꯥꯔꯝ ꯇꯧꯗꯤꯌꯦ ꯑꯩꯗꯤ ꯐꯥꯔꯝ ꯄꯥꯝꯗꯦ ꯑꯦꯅꯤꯃꯦꯜ ꯄꯣ--꯫ ꯐ꯭ꯔꯤ ꯑꯣꯏꯅ ꯄꯥꯝꯃꯦ ꯑꯩꯗꯤ꯫
ꯑꯗꯨꯁꯨ ꯅꯨꯡꯉꯥꯏꯅꯤ ꯅꯣꯏꯗꯤ ꯂꯝ ꯂꯩꯔꯗꯤ ꯇꯧꯕ ꯌꯥꯔꯦꯅ꯫
ꯑꯩꯗꯤ ꯍꯌꯦꯡꯋꯥꯏ ꯌꯨꯝ ꯄꯥꯜꯂꯀꯥꯟꯗ--꯫ ꯕꯤꯖꯤꯅꯦꯁ ꯇꯧꯗꯣꯏꯅꯦ ꯑꯗꯨꯗꯤ ꯐ꯭ꯔꯤꯗꯝꯁꯨ ꯐꯪꯉꯦ꯫